ꯍꯂꯣ ꯍꯜꯂꯣ ꯇꯥꯕ꯭ꯔꯣ ꯇꯥꯔꯦ ꯇꯥꯔꯦ ꯀꯩꯗꯧꯔꯝꯃꯤꯅꯣ
ꯑꯩ ꯊꯕꯛ ꯍꯜꯂꯛꯄꯒꯤ ꯀꯍꯣ ꯃꯣꯍꯃ ꯆꯥꯑꯒꯦ ꯅꯣ ꯍ ꯅ ꯐꯀꯤ
ꯑꯣ ꯀꯩꯅꯣ ꯋꯥꯋꯥꯛꯀꯤꯡ ꯀꯩꯅꯣ ꯃꯇꯝꯅꯤꯅ ꯀꯥꯡꯕ ꯃꯇꯝꯅꯤꯅ ꯀꯤꯍꯣꯝ ꯌꯥꯝ ꯊꯣꯛꯑꯝꯕꯅꯦ
ꯏꯍꯣꯝꯁꯦ ꯌꯥꯝ ꯐꯥꯎꯦꯁꯤ ꯑꯩ ꯉꯍꯥꯟꯅꯤ ꯍꯣꯡꯒꯦ ꯑꯗꯣ ꯁ꯭ꯋꯥꯏꯗꯗꯤ ꯀꯩꯁꯝ ꯍꯣꯡꯗꯦꯗ ꯋꯥꯏꯊꯧꯗꯗꯤ ꯈꯣꯡꯈ꯭ꯔꯃ ꯑꯩꯍꯥꯟ ꯋꯥꯏꯊꯧꯗ ꯀꯤꯒꯣꯝ ꯆꯥꯛ ꯆꯠꯂꯦꯕ
ꯑ ꯋꯥꯏꯊꯧꯗꯗꯤ ꯃꯤ ꯀꯤꯍꯣꯝ ꯆꯥꯕ ꯀꯩꯅꯣ ꯀꯥ ꯀꯤꯍꯣꯝ ꯆꯥꯕꯒ ꯆꯠꯅꯩꯗꯅ ꯉꯥꯔꯤꯌꯥꯟ ꯆꯤꯡ ꯑꯗꯒꯤ ꯒꯤ ꯋꯥꯏꯊꯧ ꯁꯨꯝꯕꯁꯦ ꯀꯥꯡꯒꯤ ꯀꯤꯍꯣꯝ ꯆꯥꯕ ꯄꯥꯈꯪ ꯂꯩꯁꯥꯕꯤ ꯑꯩꯈꯣꯏꯁꯨ ꯌꯥꯝ ꯆꯠꯂꯛꯏꯗ ꯋꯥ
ꯑꯁ ꯋꯥꯏꯊꯧꯒꯤ ꯀꯤꯍꯣꯝꯗꯨꯗꯤ ꯑꯩꯈꯣꯏꯗꯤ ꯑꯍꯥꯟꯕꯗ ꯊꯥꯖꯗꯦꯕ ꯃꯥꯅ ꯁꯪꯇ꯭ꯔꯤꯛ ꯁꯪꯐꯝ ꯄꯨꯊꯣꯔꯛꯑꯦꯕꯣ
ꯎꯝ ꯇꯞꯄꯦ ꯅꯪꯗꯨꯁꯨ
ꯇꯥꯔꯕ
ꯑꯥꯎ
ꯋꯥꯏꯊꯧꯒꯤꯗꯣ
ꯑꯥ
ꯌꯣꯜꯂꯤꯕ ꯅꯨꯄꯤꯗꯨꯅ ꯑꯁꯪꯕ ꯑꯃ ꯄꯨꯊꯣꯔꯛꯑꯦ
ꯁꯝꯃꯣ ꯄꯁꯥꯂꯌꯥ
ꯍꯥꯏꯔꯛꯀꯦꯕ ꯑꯁꯪꯕ ꯑꯃ ꯄꯤꯔꯛꯑꯦꯕ ꯑꯩꯈꯣꯏꯗ
ꯑꯥ
ꯑꯁꯥ ꯌꯥꯝ ꯇꯞ ꯈꯔꯦ
ꯇꯞꯄꯤ ꯑꯩꯖꯨ
ꯄꯥꯏ ꯋꯥꯀ ꯑ ꯄꯥꯏ ꯋꯥꯨꯀ ꯇ
ꯎ
ꯇꯔꯕꯨꯣ
ꯑ ꯇꯥꯔꯦ ꯇꯥꯔꯦ
ꯑꯁꯪꯕ ꯑꯃ ꯄꯤꯁꯜꯂꯛꯑꯦ ꯑꯁꯪꯕ ꯄꯤꯔꯛꯒ ꯀꯩꯅꯣ ꯍꯥꯏꯁꯤꯗ ꯀꯥꯏꯗꯅꯅꯤꯅ ꯑꯁꯪꯕꯕꯁꯤꯦ ꯀꯃꯥꯏꯅ ꯊꯨꯝꯗꯣꯏꯅꯣ ꯁꯤꯗꯤ ꯁꯤꯠꯕꯗ ꯂꯣꯏꯔꯝꯕꯅꯤ ꯍꯥꯏꯕ ꯅꯨꯄꯤꯁꯤꯅ ꯍꯥꯏꯁꯦ ꯀꯩꯒꯨꯝꯕ ꯑꯗꯨꯗ ꯁꯤꯜꯂꯝ ꯇꯥꯔꯗꯤ ꯄꯩꯁꯥ ꯑꯝꯇ ꯂꯧꯔꯨꯁꯤꯅꯦ ꯃꯥ ꯍꯥꯏꯁꯦ
ꯑꯣ ꯃꯣꯏ ꯀꯩꯅꯣ ꯇꯧꯕ ꯑꯣꯏꯔꯝꯒꯅꯤꯌꯦ ꯑꯁꯪꯕ ꯚꯦꯔꯥꯏꯇꯤ ꯑꯗꯨꯝ ꯊꯨꯝꯕꯒ ꯂꯩꯗꯅ
ꯑꯥ ꯑꯗꯨꯗꯨꯅꯦ ꯑꯗꯨꯗꯣ ꯑꯣꯏꯔꯝꯗꯣꯏꯅꯦꯕ ꯃꯥꯥꯏꯁꯦ ꯀꯩꯒꯨꯝꯕ ꯁꯤꯅ ꯁꯤꯜꯂꯝ ꯇꯥꯔꯦ ꯅꯣꯏ ꯄꯩꯁꯥ ꯑꯝꯇ ꯂꯧꯖꯔꯣꯏꯁꯤꯗꯩ ꯅꯣꯏ ꯑꯄꯥꯝꯕ ꯅꯣꯏ ꯆꯥꯅꯤꯡꯕ ꯃꯥ ꯑꯗꯨꯝ ꯄꯤꯒꯦꯌꯦ ꯅꯨꯄꯤꯗꯨꯅ ꯍꯥꯏꯗꯣ ꯆꯥ ꯌꯦꯡ ꯀꯥꯟꯗ ꯁꯪꯗ꯭ꯛ ꯁꯪ ꯈꯨꯇꯨꯝ ꯊꯤ ꯊꯨꯝꯕꯤꯅꯦꯕꯅꯦ ꯀꯩꯅꯣ ꯇꯧꯔꯒ ꯑꯩꯈꯣꯏ ꯍꯣꯝ ꯍꯣꯝ ꯂꯥꯎꯔꯒ
ꯑꯣ ꯑꯗꯨ ꯑꯝꯇ ꯆꯥꯗ꯭ꯔꯤꯌꯦ ꯍꯟꯗꯛ ꯑꯅꯧꯕ ꯑꯣꯏꯔꯝꯅꯤꯌꯦ
ꯈꯪꯂꯩꯔ ꯑꯩ ꯑꯩ ꯀꯨꯏꯗ꯭ꯔꯤ ꯆꯥꯔꯨꯕ
ꯌꯥꯏꯅꯦ ꯑꯗꯨꯗꯤ ꯇꯦꯁ ꯇꯧꯕ
ꯎꯝ ꯈꯨꯇꯨꯝ ꯊꯤ ꯊꯨꯝꯕꯤꯅꯤ
ꯎꯝ ꯑꯗꯣ ꯍꯧꯖꯤꯛ ꯄꯥꯏꯅꯦꯄꯜ ꯐꯦꯁꯇꯤꯚꯦꯜꯁꯨ ꯇꯧꯔꯤꯕꯅꯦ ꯀꯥꯡ ꯃꯌꯥ ꯑꯣꯏꯕꯒꯤ ꯐꯪꯕ꯭ꯔꯥ ꯁꯒꯣꯜꯕꯟꯗ ꯁꯒꯣꯜꯕꯟ ꯈꯝꯅꯥꯝ ꯂꯩꯔꯛꯇ ꯉꯁꯤꯗꯒꯤꯔ ꯀꯩꯅꯣꯝ ꯍꯧꯔꯣꯏꯕꯅꯤ ꯉꯥꯡꯈꯔꯒ
ꯍꯧꯖꯤꯛꯇꯤ ꯀꯤꯍꯣꯝꯁꯦ ꯃꯔꯥꯡ ꯐꯖꯅ ꯀꯥꯏꯕꯅꯦ ꯑꯗꯩ ꯃꯥꯒꯤ ꯇꯥꯏꯃꯤꯡꯁꯨ ꯑꯣꯏꯕ ꯀꯤꯍꯣꯝ ꯇꯥꯏꯃꯤꯡꯁꯨ
ꯑꯧ ꯀꯥꯡꯁꯦ ꯁꯤꯗ ꯀꯤꯍꯣꯝꯗ ꯑꯩꯅ ꯀꯩꯅꯣ ꯇꯧꯍꯧꯗꯣꯏꯅꯤꯗꯅ ꯁꯤ ꯇꯥꯏꯃꯤꯡꯁꯤꯗ ꯑꯗꯨ ꯄꯥꯏꯅꯦꯄꯜ ꯀ꯭ꯋꯤꯟ ꯀꯥꯏꯅꯒ ꯑꯁ ꯃꯤ ꯃꯤꯁ ꯀꯁꯤꯜꯂꯤꯗꯨꯗꯤ
ꯑꯗ ꯃꯣꯏ ꯁꯤꯒꯤ ꯆꯍꯤꯁꯤꯗ ꯅꯠꯇꯗꯤ ꯃꯣꯏꯒꯤ ꯀꯩꯅꯣ ꯃꯇꯝ ꯂꯩꯇꯦꯕ
ꯎꯝ ꯍꯥꯏꯗꯤ ꯃꯥꯟꯅꯦ ꯁꯤꯖꯟꯗꯣ
ꯍꯣꯏ ꯑꯗꯨ ꯑꯣꯏ ꯑꯗꯨꯗꯤ ꯍꯟꯇꯛꯀꯤ ꯖꯨꯂꯥꯏ ꯊꯥꯁꯤꯅ ꯈ꯭ꯋꯥꯏꯗꯩ ꯁꯤꯠꯄ ꯁꯤꯖꯟꯅꯦꯕ ꯀꯤꯍꯣꯝꯒꯤ
ꯃꯥꯟꯂꯤ ꯑꯗꯨꯗ ꯄꯦꯟꯅ ꯆꯥꯍꯧ ꯌꯔꯦ
ꯍꯟꯗꯛꯇꯤ ꯆꯥ ꯆꯠꯂꯣꯏꯗ꯭ꯔꯣ
ꯀꯤꯍꯣꯝ ꯀꯤꯍꯣꯝ ꯐꯦꯁꯇꯤꯚꯦꯜꯗꯣ ꯑꯉꯥꯡ ꯃꯌꯥꯝ ꯄꯨꯔꯒ ꯆꯠ ꯆꯠꯁꯦꯅ ꯍꯥꯏꯅꯕꯅꯦ ꯑꯗꯣ ꯍꯌꯦꯡꯁꯨ ꯀꯣꯏꯕ ꯆꯠꯄꯒꯤ ꯄ꯭ꯔꯣꯒ꯭ꯔꯥꯝ ꯑꯃ ꯂꯩꯔꯦ ꯃꯧ ꯃꯌꯥꯝ
ꯀꯩ ꯂꯝꯗ ꯆꯠꯇꯣꯏꯅꯣ
ꯑꯥ ꯀꯪꯂꯥꯗ ꯍꯥꯟꯅ ꯆꯠꯂꯅꯤ ꯑꯗꯨꯗꯒꯤ ꯀꯩꯅꯣꯗꯣ ꯑꯃꯨꯛ ꯆꯠꯂꯅꯤ ꯁꯤꯒꯤ ꯑꯦꯄꯜ ꯐꯥꯔꯝꯗꯣ
ꯎꯝ
ꯑꯗꯨꯗ ꯆꯠꯁꯦꯅ ꯍꯥꯏ ꯉꯥ ꯀꯩꯀꯥꯁꯨ ꯌꯥꯝ ꯊꯥꯗꯩ ꯍꯥꯏꯌꯦꯕ ꯑꯗꯣ ꯑꯉꯥꯡ ꯃꯌꯥꯝꯗꯨꯁꯨ ꯑꯉꯥꯡ ꯌꯥꯎꯕꯅꯤꯅ ꯑꯗꯨꯁꯨ ꯉꯥ ꯀꯩꯀꯥꯗꯨꯁꯨ ꯌꯦꯡꯕ ꯑꯣꯏꯅ ꯑꯗꯨ ꯑꯗꯨꯒ ꯆꯥꯛꯇꯣ ꯑꯗꯨꯗ ꯆꯥꯔꯁꯤ ꯊꯣꯡꯉ ꯄꯨꯔꯦꯗꯅ
ꯎꯝ ꯃꯣꯏ ꯄꯤꯛꯅꯤꯛ ꯏꯁꯄꯣꯠ ꯂꯩꯕ꯭ꯔꫭ ꯃꯐꯝ ꯑꯗꯨ ꯂꯩꯔꯗꯤ ꯌꯥꯏꯌꯦ ꯐꯦꯃꯤꯂꯤ ꯑꯣꯏꯅ ꯆꯠꯂ ꯆꯥꯕꯩ
ꯑꯥ‌
ꯁꯨꯃꯥꯏꯅ ꯂꯩꯕꯗꯨꯅ ꯐꯩꯕ ꯂꯩꯇꯕ ꯃꯐꯝꯗ ꯆꯠꯂꯒ ꯇꯧꯕꯗꯨꯗꯤꯅꯦ
ꯅꯨꯡꯉꯥꯏꯇꯦꯗꯅ ꯑꯧ ꯆꯥꯐꯝ ꯂꯛꯐꯝ ꯒ꯭ꯌꯥꯟ ꯃ‌ꯦꯟ ꯇꯥꯗꯕꯗꫭ ꯅꯨꯡꯉꯥꯏꯇꯦꯗꯅ
ꯎꯝ ꯎꯝ
ꯑꯗꯨꯅꯤ ꯑꯉꯥꯡꯒ ꯌꯥꯎꯔꯦ ꯑꯁ ꯆꯥꯐꯝ ꯊꯛꯐꯝ ꯂꯩꯇꯕꯗꯣ ꯀꯩꯅꯣ ꯀꯛꯑꯦ ꯍꯥꯏꯌꯦ ꯀꯩꯁꯨ ꯌꯥꯝꯗꯦ ꯍꯥꯏꯌꯦ ꯂꯨꯄꯥ ꯇꯔꯥ ꯍꯥꯏꯕꯔꯥ ꯀꯨꯟ ꯍꯥꯏꯕꯔꯥ ꯇꯝꯃꯤ ꯍꯥꯏꯌꯦ ꯑꯗꯨꯒ ꯆꯥꯐꯝꯗꯨꯒꯤ ꯐ꯭ꯔꯤꯅꯦ ꯍꯥꯏꯌꯦꯕ ꯑꯗꯨꯝ ꯆꯪꯕꯨ ꯆꯪꯈ꯭ꯔꯗꯤ
ꯑꯗꯣ ꯃꯣꯏꯒꯤ ꯄꯥꯜꯂꯤꯕ ꯑꯦꯄꯜꯗꯣ ꯍꯦꯛ ꯆꯥꯕꯗ ꯑꯗꯨꯗꯤ ꯂꯩꯒꯦ ꯍꯥꯏꯕ ꯌꯥꯔꯝꯅꯤ ꯃꯣꯏꯗꯣ
ꯑ ꯑꯦꯄꯜ ꯐꯥꯔꯝꯗꯣ ꯄꯥꯟꯕ ꯍꯧꯗ꯭ꯔꯤꯕ ꯃꯥꯜꯂꯤꯗ ꯃꯣꯏ ꯀꯨꯏꯗ꯭ꯔꯤꯕꯅꯤꯅ ꯄꯥꯂꯁꯨ ꯆꯕꯥ ꯌꯥꯗ꯭ꯔꯤꯕ ꯃꯥꯟꯂ‌ꯦꯕ
ꯑꯣ ꯃꯨꯟ ꯑꯩꯈꯣꯏꯒꯤ ꯀꯩꯅꯣ ꯇꯧꯔꯝꯒꯦꯅꯤꯅꯦ
ꯑꯥ ꯍꯩꯖꯤꯡ ꯐꯥ
ꯎꯝ ꯑꯩꯈꯣꯏ ꯂꯝꯄꯥꯛ ꯈꯣꯡꯒꯥꯎ ꯐꯨꯔꯤꯠ ꯌꯥꯝ ꯌꫭꯟꯂꯤꯅ‌ꯦ
ꯄꯥꯜꯂꯛꯑꯗꯤ ꯆꯥꯌꯥꯔꯅꯤ ꯁꯦꯀꯦꯟ ꯍꯦꯟꯒꯤ ꯈꯣꯡꯒ꯭ꯔꯥꯎ ꯐꯨꯔꯤꯛꯅ ꯁꯦꯇꯔꯗꯦꯒꯤ ꯁꯟꯗꯦ ꯁꯦꯇꯔꯗꯦ ꯁꯟꯗꯦ ꯒꯨꯝꯕꯗ ꯌꯥꯝ ꯌꯣꯟꯒꯟꯕꯅꯤ ꯄꯥꯛꯊꯕꯤꯁꯣꯔꯨꯝ
ꯃꯥꯅꯦ ꯄꯥꯛꯊꯕꯤ ꯁꯣꯔꯨꯝ ꯈꯔ ꯇꯥꯡꯉꯦꯅꯦꯀꯣ ꯄꯥꯛꯊꯕꯤ ꯁꯣꯔꯨꯝ ꯃꯣꯏꯁꯦ
ꯎꯝ
ꯇꯥꯡꯕꯅꯤꯅ ꯑꯃꯨꯛ ꯍꯟꯗꯛꯀꯤ ꯀꯩꯅꯣꯒꯤ ꯀꯣꯡꯕ ꯗꯨꯀꯥꯟꯒꯤ ꯑꯣꯐꯔ ꯌꯥꯝ ꯄꯤꯕꯗꯣ ꯂꯩ ꯆꯠꯂꯨꯗ꯭ꯔꯣ
ꯆꯠꯇꯦꯗ ꯅꯨꯞ ꯅꯨꯄꯥꯒꯤꯅ ꯑꯌꯥꯝ ꯑꯣꯏꯗꯥꯏꯅꯦ ꯀꯣꯡꯕ ꯗꯨꯀꯥꯟꯁꯤꯗ
ꯅꯨꯄꯤꯒꯤꯁꯨ ꯌꯥꯎꯕꯅꯦ ꯍꯟꯗꯛꯇꯤ ꯅꯨꯄꯤꯒꯤ ꯅꫭꯏꯒꯤ ꯀꯔꯤꯕ ꯄ꯭ꯂꯥꯖꯥ ꯍꯥꯏꯕ꯭ꯔꯥ ꯀꯩꯅꯣ
ꯑꯥ ꯄ꯭ꯂꯖꯣ
ꯄ꯭ꯂꯥꯖꯣ ꯍꯥꯏꯕ꯭ꯔꯥ ꯑꯗꯨ ꯂꯨꯄꯥ ꯆꯥꯝ ꯆꯥꯝꯗ ꯌꯣꯜꯂꯤ
ꯑꯣ ꯑꯗꯨꯗꯤ ꯌꯥꯏꯅꯦ ꯑꯗꯨꯒ ꯀꯩꯅꯣ ꯀꯣꯔꯠ ꯁꯦꯠꯀꯨꯝꯕꯗꯤ ꯌꯥꯎꯖꯥꯠꯂꯥ
ꯈꯪꯗꯦ ꯑꯗꯨꯗꯤ ꯑꯩꯁꯨ ꯏꯟꯁꯇꯥꯒ꯭ꯔꯥꯝꯗ ꯊꯦꯡꯅꯕꯅꯦꯕ ꯑꯗꯣ ꯉꯔꯥꯡ ꯍꯥꯏꯐꯦꯠ ꯆꯠꯂꯨꯏ ꯄꯣꯠꯄꯨꯗꯤ ꯂꯩꯔꯛꯇ꯭ꯔꯦ ꯃꯤ ꯌꯥꯝ ꯆꯤꯟꯕꯒꯤ ꯃꯤ ꯈꯨꯠꯆꯤꯜꯑꯝꯅꯤ ꯍꯧꯖꯤꯛ ꯅꯨꯄꯥꯒꯤ ꯐꯣꯔꯃꯦꯟ ꯂꯨꯄꯥ ꯆꯅꯤ ꯆꯥꯍꯨ ꯑꯍꯨꯝ ꯖꯤꯟ ꯆꯥꯍꯨꯝ ꯇ꯭ꯔꯤꯁꯥꯠ ꯂꯨꯄꯥ ꯆꯥꯝꯃ ꯆꯥꯝꯃ
ꯎꯝ ꯑꯗꯒꯤ ꯀꯥꯡ ꯃꯌꯥꯒꯤꯅꯦ ꯑꯗꯨꯝ ꯍꯦꯟꯂꯨꯝꯒꯤ ꯐꯤ ꯐꯅꯦꯛ ꯀꯥꯡꯒꯤꯀꯣ ꯐꯤ ꯑꯉꯧꯕꯒꯁꯦ ꯌꯥꯝ ꯑꯣꯐꯔ ꯌꯥꯝ ꯄꯤꯔꯤ
ꯂꯤꯂꯤꯁ ꯂꯩꯇꯦꯡ ꯑꯗꯩ ꯀꯔꯤ ꯍꯦꯟꯂꯨꯝ ꯑꯗꯨ ꯑꯗꯥ ꯃꯌꯥꯝꯁꯦ ꯀꯥꯡꯒꯤꯀꯣ ꯀꯥꯡꯁꯤ ꯃꯩꯇꯩꯒꯤ ꯐꯤꯔꯣꯜ ꯀꯩꯀꯥꯁꯨ ꯂꯣꯏ ꯁꯦꯠꯅꯗꯣꯏꯅꯤꯗꯅ ꯐꯤ ꯑꯉꯧꯕ ꯑꯗꯒꯤ ꯐꯅꯦꯛ ꯁꯨꯠ ꯁꯨꯠꯀ ꯇꯧꯗꯅ ꯑꯗꯨꯗꯨꯒꯤ ꯀꯥꯡꯒꯤ ꯍꯦꯕꯤ ꯑꯣꯐꯔ ꯍꯦꯕꯤ ꯑꯣꯐꯔ ꯍꯥꯏꯅ ꯏꯟꯁꯇꯥꯒ꯭ꯔꯥꯝ ꯐꯦꯁꯕꯨꯛ ꯀꯩꯀꯥ ꯃꯌꯥꯝꯁꯦ ꯄꯦꯁ ꯃꯌꯥꯝꯁꯦ
ꯑꯗꯨꯗ ꯀꯟꯅ ꯄꯤꯍꯧꯔꯤꯅꯩ ꯍꯧꯖꯤꯛꯇꯤ ꯕꯤꯖꯤꯅꯦꯁ ꯑ ꯇꯧꯒꯦꯗꯤ ꯑꯣꯟꯂꯥꯏꯟꯗ ꯑꯣꯟꯂꯥꯏꯟꯒꯤ ꯈꯨꯊꯥꯡ ꯅꯠꯇ꯭ꯔꯗꯤ ꯃꯤꯅ ꯃꯁꯛ ꯈꯪꯕꯤꯗꯦ
ꯈꯪꯕꯤꯗꯦ
ꯁꯝꯅ ꯍꯥꯏꯔꯕꯗ ꯑꯩꯅ ꯗꯨꯀꯥꯟ ꯑꯃ ꯍꯥꯡꯉꯤꯅꯦꯅ ꯖꯒꯥ ꯑꯝꯗ ꯃꯐꯝ ꯆꯥꯕ ꯑꯣꯏꯇꯥꯔꯁꯨ ꯍꯥꯡꯉꯦꯅ ꯈꯜꯂꯣꯅꯦ
ꯑ ꯈꯪꯕ ꯈꯔꯅ ꯈꯪꯕ ꯋꯥꯅꯤ ꯈꯪꯗꯕꯗꯤ ꯈꯪꯗꯦꯕ ꯑꯗꯣ
ꯐꯦꯁꯕꯨꯛ ꯏꯟꯁꯇꯥꯒ꯭ꯔꯥꯝ ꯊꯥꯒꯠꯄꯁꯦ ꯋꯥꯔꯜ ꯋꯥꯏꯠ ꯅꯤꯅ ꯑꯗꯨꯝ ꯊꯦꯡꯅꯕꯗꯣ ꯑꯗꯨꯅ ꯐꯦꯁꯕꯨꯛ ꯏꯟꯁꯇꯥꯒ꯭ꯔꯥꯝ ꯁꯤꯗ ꯄꯣꯠ ꯌꯣꯟꯗ꯭ꯔꯗꯤ ꯍꯧꯖꯤꯛꯀꯥꯟ ꯆꯥꯎꯈꯠꯄ ꯉꯝꯗꯦ
ꯃꯥꯅꯤ ꯕꯤꯖꯤꯅꯦꯁꯁ
ꯎꯝ ꯑꯁꯤꯗ ꯑꯁꯤ ꯑꯅꯤꯁꯤꯗ ꯑꯗꯨꯝ ꯇꯧꯕ
ꯍꯩ ꯍꯥ ꯍꯌꯦꯡꯗꯤ ꯀꯣꯏꯕ ꯆꯠꯊꯔꯨ ꯔꯅꯤꯕ
ꯀꯩꯍꯥꯏꯕ ꯍꯌꯦꯡ ꯑꯥꯎ ꯍꯌꯦꯡꯗꯤ ꯀꯣꯏꯕ ꯆꯠꯊꯔꯅꯤ
ꯅꯪꯗꯤ ꯁꯨꯇꯤꯅꯤꯅ ꯀꯥꯏ ꯀꯥꯏ ꯆꯠꯇꯗꯣꯏꯕ ꯍꯌꯦꯡꯗꯤ
ꯑꯩꯁꯨ ꯍꯌꯦꯡ ꯆꯥꯛ ꯆꯥꯅꯕ ꯂꯩꯌꯦ
ꯑꯣ ꯀꯩ ꯀꯩ ꯃꯊꯦꯜ ꯆꯊꯥꯗꯨꯏꯕ
ꯍꯦꯡꯗꯤ ꯀꯩꯁꯨ ꯆꯥꯔꯨꯨꯔꯗ ꯌꯦꯟꯅꯤꯅ ꯑꯉꯥꯡ ꯑꯩꯈꯣꯏ ꯊꯕꯛ ꯇꯧꯃꯤꯟꯅꯕ ꯑꯣꯐꯤꯁ ꯀꯤ ꯃꯤ ꯑꯃꯒ ꯏꯃꯥꯟꯅꯕ ꯑꯃꯒ ꯑꯗ ꯃꯥꯏ ꯃꯆꯥ ꯑꯅꯤ ꯌꯥꯎꯔꯛꯀꯅꯤ ꯍꯥꯏꯕꯗꯣ ꯌꯦꯟ ꯆꯥꯅꯤꯡ ꯌꯦꯟ ꯑꯣꯏꯅ ꯆꯥ ꯆ ꯍꯥꯏꯕ ꯃꯣꯏ ꯌꯦꯟ ꯌꯥꯝ ꯄꯥꯝꯃꯦꯌꯦ ꯑꯉꯥꯡꯅꯦꯅ
ꯀꯥꯏꯗꯅꯣ
ꯑꯈꯣꯏ ꯕꯥ ꯃꯅꯥꯛꯇꯅꯤꯗ ꯑꯈꯣꯏ ꯕꯥ ꯃꯅꯥꯛꯇ
ꯑꯣ ꯂꯧꯕꯨꯛꯇ
ꯎꯝ
ꯑꯁ ꯅꯨꯡꯉꯥꯏꯔꯅꯤ ꯑꯗꯨꯗꯤ ꯅꯣꯏꯁꯨ ꯉꯥ ꯐꯥꯝ ꯀꯩꯀꯥꯁꯨ ꯂꯩꯕꯅꯤꯅ
ꯑꯗꯣ ꯍꯌꯦꯡ ꯉꯥ ꯈꯔ ꯐꯥꯔꯅꯤ
ꯂꯩꯔꯦ ꯅꯣꯏ ꯑꯗꯨꯝ ꯀꯨꯝꯃ ꯐꯥꯗꯣꯏꯔꯥ
ꯎꯝ ꯑꯩꯗꯤ ꯀꯨꯝꯃꯣꯏ ꯏꯃꯥꯟꯅꯕ ꯀꯨꯝꯒꯦ ꯍꯥꯏꯕ
ꯅꯣꯏ ꯃꯤ ꯀꯌꯥꯝ ꯃꯨꯛꯅꯣ ꯆꯥꯟꯅꯗꯣꯏꯁꯦ
ꯑꯩꯈꯣꯏ ꯃꯤ ꯃꯔꯤ ꯃꯉꯥ ꯈꯛꯇꯅꯤꯗ ꯃꯤ ꯌꯥꯝ ꯆꯥꯕ ꯌꯥꯔꯣꯏ ꯎꯝ
ꯑꯉꯥꯡ ꯃꯆꯥꯔꯣ
ꯃꯥꯅꯦꯗ
ꯑꯣ ꯑꯣꯐ ꯀꯦ
ꯃꯤ ꯌꯥꯝꯕ ꯌꯥꯗꯦ
ꯗꯤ ꯇꯥꯔꯦ
ꯑꯗꯨꯗꯤ ꯍꯌꯦꯡꯁꯦ ꯊꯕꯛ ꯂꯣꯏ
ꯏ ꯄꯥꯏ ꯋꯥꯔꯀ
ꯑꯗꯣ ꯄꯥꯏꯅꯦꯄꯜ ꯐꯦꯁꯇꯤꯚꯦꯜꯗꯣ ꯃꯌꯥꯝ ꯑꯃꯝꯇꯪꯗꯤ ꯆꯠ ꯌꯥꯔꯅꯤ ꯄꯨꯂꯞ ꯄꯨꯜꯂꯒ ꯆꯠꯄꯅꯦꯅ ꯅꯨꯡꯉꯥꯏꯗꯅꯀꯣ ꯀꯣꯏꯕꯒꯨꯝꯕ ꯆꯠꯄ ꯈꯣꯠꯄ ꯇꯧꯕꯁꯦ ꯎꯝ
ꯃꯤ ꯑꯃꯅꯤ ꯆꯠꯄꯕꯨꯗꯤ ꯃꯌꯥꯝ ꯆꯠꯄꯅꯦꯦ ꯅꯨꯡꯉꯥꯏꯕꯅꯦꯣ
ꯅꯨꯡꯉꯥꯏꯕꯗ ꯏꯌꯥ ꯂꯥꯡꯉꯗꯅ ꯃꯌꯥꯝ ꯄꯨꯜꯂꯞ ꯇꯧꯗꯅ ꯍꯧ ꯍꯧꯧ ꯇꯧꯗꯅ
ꯀꯃꯂ ꯍꯥꯏ ꯑꯗꯨꯅ ꯐꯩ ꯃꯌꯥꯝ ꯆꯠꯄꯅ ꯐꯩ ꯑꯣ ꯑꯩ ꯀꯌꯥ
ꯌꯥꯏꯔꯤꯄꯣꯛꯇꯒ ꯌꯥꯝ ꯁꯤꯟꯗꯥꯏꯅꯦ
ꯎꯝ ꯁꯤꯜꯂꯤ ꯑꯗꯣ ꯍꯟꯗꯛꯇꯤ ꯀꯩꯅꯣꯗꯒ ꯑꯗꯨꯝ ꯀꯥꯡꯖꯩꯕꯨꯡꯗꯒ ꯑꯗꯨꯝ ꯁꯤꯟꯕꯁꯨ ꯌꯥꯎꯕꯅꯦ ꯑꯗꯣ ꯍꯟꯗꯛꯇꯤ ꯀꯗꯥꯏꯗ ꯑꯁꯤ ꯇꯦꯔꯥꯗ ꯇꯧꯕꯗꯨꯅ ꯑꯗꯨꯝ ꯑꯣꯏꯈꯤꯗꯣꯏꯔꯥ ꯈꯪꯗꯦ
ꯑꯧ ꯑꯗꯨ ꯑꯗꯨꯝ ꯑꯣꯏꯗꯣꯏꯔꯥ ꯈꯪꯗꯦ ꯑꯗꯨꯒꯤ ꯀꯩꯅꯣꯗꯤ ꯍꯥꯏꯗꯤ
ꯎꯝ
ꯑꯁꯇ ꯌꯥꯝ ꯇꯧꯋꯤꯗ ꯃꯅꯤꯄꯨꯔꯁꯤ ꯄꯥꯏꯅꯦꯄꯜ ꯀ꯭ꯋꯤꯟ ꯑꯣꯔꯦꯟꯁ ꯀ꯭ꯋꯤꯟ ꯀꯣꯝꯂꯥ ꯃꯇꯝꯗꯅ ꯑꯣꯔꯦꯟꯁ ꯀ꯭ꯋꯤꯟ ꯀꯣ
ꯍ
ꯐꯩꯌꯦ ꯑꯗꯨꯃꯥꯏꯅ ꯄ꯭ꯂꯦꯠꯐꯣꯝ ꯑꯃ ꯄꯤꯕꯤꯌꯦꯗꯅ ꯕ꯭ꯌꯨꯇꯤ ꯄ꯭ꯔꯦꯖꯦꯟ ꯑꯣꯏꯅꯤꯡꯕ ꯁꯤꯡꯁꯤꯒꯤꯁꯨ ꯆꯥꯟꯁꯅꯦꯕ ꯑꯨꯝꯕ ꯃꯆꯥ ꯃꯆꯥꯗꯒꯤ ꯍꯧꯔꯛꯇꯣꯏꯅꯦꯕ ꯅꯠꯇ꯭ꯔꯥ
ꯃꯥꯅꯦ ꯑꯆꯧꯕ ꯄ꯭ꯂꯦꯠꯐꯣꯝꯁꯦ ꯃꯆꯥ ꯃꯆꯥ ꯃꯆꯥ ꯃꯆꯥ ꯌꯥꯎꯗꯅ ꯀꯃꯥꯏꯅ ꯑꯆꯧꯕ ꯑꯣꯏꯕ ꯌꯥꯅꯤ
ꯍꯣꯏ ꯍꯣꯏ ꯑꯗꯨꯗꯤ ꯐꯔꯦ ꯐꯔꯦ ꯅꯪꯁꯨ ꯀꯩꯅꯣ ꯇꯧꯖꯔꯣ ꯑꯩ ꯑꯩꯈꯣꯏꯁꯨ ꯍꯌꯦꯡꯒꯤ ꯁꯤꯟꯕ ꯂꯥꯡꯕ ꯀꯩꯀꯥ ꯇꯧꯕꯒꯤ ꯇꯧꯖꯔꯒꯦ
ꯑꯣ
ꯑꯗꯨ ꯉꯁꯥꯏ
ꯊꯝꯃꯦ ꯊꯝꯃꯦ ꯑꯗꯨꯗꯤ
ꯎꯝ ꯎꯝ ꯊꯃ ꯇ